ꯑꯣ
ꯅꯣ
ꯏꯇꯥꯎ
ꯍꯥꯎ ꯇꯥꯏꯌꯦ
ꯅꯨꯡꯉꯥꯏꯔꯤꯕꯣ
ꯅꯨꯡꯉꯥꯏꯔꯤꯌꯦ
ꯑꯁ ꯎꯗꯕ ꯀꯨꯏꯔꯦꯗ
ꯀꯨꯏꯗꯦꯅꯦ ꯅꯪꯖꯨ
ꯌꯨꯝꯗ ꯂꯩꯕ꯭ꯔꯣ
ꯌꯨꯝꯗ ꯂꯩꯇꯤꯌꯦ ꯌꯨꯝꯗ ꯂꯩꯔꯝꯃꯦ ꯉꯁꯤ ꯍꯜꯂꯛꯏꯅꯤ
ꯑꯣ ꯅꯣꯏꯗꯥ ꯆꯪꯒꯅꯤ ꯍꯥꯏꯗꯨ ꯆꯪꯒ꯭ꯔꯕꯣ
ꯆꯪꯒ꯭ꯔꯦ ꯑꯩꯅ ꯉꯁꯥꯏ ꯑꯌꯨꯛ ꯉꯟꯅ ꯊꯤꯜꯂꯝꯃꯦ ꯑꯗꯨꯒ ꯑꯩꯖꯨ ꯑꯗꯨꯝ ꯍꯥꯏꯗꯔꯛꯑꯕ
ꯑꯣ ꯑꯗꯨꯗꯤ ꯔꯦꯟꯇ ꯂꯩꯔꯦ
ꯑꯥꯎ ꯔꯦꯟꯇ ꯂꯩꯔꯦ
ꯒꯥꯔꯤ ꯑꯆꯧꯕꯗ ꯊꯤꯜꯂꯝꯃꯅꯤ
ꯍꯣꯏ ꯒꯥꯔꯤ ꯑꯆꯧꯕꯗ ꯊꯤꯜꯂꯝꯃꯦ
ꯑ ꯑꯗꯣ ꯚꯥꯏ ꯅꯪ ꯒꯥꯔꯤ ꯊꯧ ꯇꯝꯕꯗꯨ ꯀꯃꯥꯏꯅ ꯇꯝꯒꯤꯒꯦ ꯁ꯭ꯀꯨꯜꯗꯒ ꯇꯝꯕ꯭ꯔꯣ ꯃꯣꯏꯒꯤ ꯗ꯭ꯔꯥꯏꯕꯤꯡ ꯁ꯭ꯀꯨꯜꯗꯒ
ꯑꯩꯅ ꯒꯥꯔꯤ ꯊꯧꯕ ꯇꯝꯃꯛꯄꯖꯦ ꯗ꯭ꯔꯥꯏꯚꯤꯡ ꯗ꯭ꯔꯥꯏꯚꯤꯡ ꯁ꯭ꯀꯨꯜꯗꯣ
ꯑꯥ
ꯗꯨꯗꯩ ꯇꯝꯒꯤꯗꯦꯕꯀꯣ ꯀꯃꯥꯏꯅ ꯇꯧ ꯑ ꯒꯥꯔꯤ ꯑꯆꯧꯕꯖꯦ ꯊꯧꯕꯖꯨ ꯍꯩꯇꯕ ꯒꯥꯔꯤ ꯕꯥꯏꯛꯇꯨꯖꯨ ꯊꯧꯕ ꯍꯩꯇꯕ ꯒꯤꯌꯥꯔ ꯄꯥꯟꯕꯤꯖꯦ ꯑꯝꯇ
ꯑꯥ ꯇꯥꯏꯌꯦ ꯇꯥꯏꯌꯦ ꯀꯩꯗꯧꯔꯕ
ꯑꯗꯨꯗ ꯍꯧꯕ ꯇꯝꯅꯕꯗꯨꯗꯅꯦ
ꯑꯥ
ꯑꯩꯖꯨ ꯍꯥꯏꯐꯦꯠ ꯊꯧꯕ ꯌꯥꯎꯔꯨꯔꯦꯅꯦꯍꯦ ꯑꯗꯨꯗ ꯑꯩꯗꯤ ꯍꯩꯇ꯭ꯔꯤꯕꯅꯤꯅ ꯒꯥꯔꯤꯗꯣ ꯑꯦꯁꯤꯂꯦꯇꯔꯗꯣ ꯀꯟꯅ ꯅꯦꯁ ꯁꯜꯂꯒ ꯃꯃꯥꯏ ꯂꯩꯕꯗꯣ ꯀꯟꯇ꯭ꯔꯣꯜ ꯉꯝꯃꯛ ꯑꯥ
ꯑꯥ
ꯃꯃꯥꯏ ꯂꯩꯕꯗꯣ ꯀꯟꯇ꯭ꯔꯣꯜꯗꯣ ꯉꯝꯍꯧꯗ꯭ꯔꯦꯕ ꯑꯗꯨꯗꯒꯤ ꯀꯩꯅꯣ ꯇꯧꯔꯒ ꯄ ꯈꯦꯠꯈ꯭ꯔꯦ
ꯑꯥ
ꯑꯗꯩ ꯏꯌꯥꯝꯕ ꯏꯇꯩꯃꯗꯨꯅ ꯏꯁꯧ ꯂꯥꯡꯕꯖꯤ ꯂꯥꯡꯕꯖꯤ ꯂꯥꯡꯕꯖꯤ ꯑꯗꯨꯗꯒꯤꯗꯤ ꯃꯥꯏ ꯒꯥꯔꯤꯗꯣ ꯑꯃꯨꯛ ꯍꯟꯅ ꯑꯩ ꯄꯥꯏꯖꯗ꯭ꯔꯦ
ꯑꯥ
ꯑꯗꯒꯤꯗꯤ ꯑꯩꯈꯣꯏ ꯇꯥꯆꯧꯒꯤ ꯄꯜꯁꯔ ꯑꯝ ꯂꯩꯌꯦꯕꯀꯣ ꯁꯤꯗꯒꯤ ꯍꯥꯟꯅ ꯒꯤꯌꯥꯔ ꯊꯧꯕꯁꯦ ꯑꯝꯇ ꯇꯝꯒꯦꯅ ꯑꯩꯈꯣꯏꯅ ꯀꯣꯔꯣꯅꯥ ꯂꯣꯏꯒ꯭ꯔꯕ ꯃꯇꯨꯡ ꯂꯥꯟ ꯀꯣꯔꯣꯅꯥ ꯂꯣꯏꯒ꯭ꯔꯕ ꯃꯇꯨꯡ ꯂꯥꯟ ꯇꯧꯒꯤꯗ꯭ꯔꯥ
ꯑꯥ ꯑ ꯑ
ꯑꯗꯨꯗ ꯀꯩꯅꯣꯁꯦ ꯑꯩꯈꯣꯏ ꯇꯥꯆꯧꯒꯤ ꯄꯜꯁꯔ ꯕꯥꯏꯛꯁꯦ
ꯑꯥ
ꯑꯗꯨ ꯑꯩꯅ ꯊꯧꯕ ꯇꯝꯃꯦ
ꯑꯥ
ꯇꯝꯃꯦ ꯇꯝꯃꯦ ꯒ꯭ꯌꯥꯔ ꯄꯥꯟꯕ ꯈꯔꯒ ꯍꯩꯔꯦ
ꯑꯥ
ꯑꯗꯨꯗꯒꯤꯗꯤ ꯂꯥꯜ ꯂꯣꯏꯒꯤꯕꯗꯒꯤ ꯑꯃꯨꯛ ꯑꯩꯈꯣꯏꯖꯦ ꯁ꯭ꯀꯨꯜ ꯀꯥꯕ ꯍꯧꯅꯔꯦꯅ ꯑ ꯀꯩꯅꯣ ꯇꯧꯔꯦ ꯑꯩꯁꯨ ꯑꯃꯨꯛ ꯍꯜꯂꯛꯑꯦ ꯏꯃꯥꯟꯅꯕꯒꯤ ꯒꯥꯔꯤ ꯑꯆꯧꯕ ꯈꯔꯒ ꯊꯧꯕꯗꯣ ꯑꯗꯒꯤꯗꯤ ꯑꯩꯖꯦ ꯊꯧꯖꯤꯟꯗꯅ ꯌꯥꯎꯗꯅꯀꯣ ꯁꯨꯝ ꯊꯨꯝ ꯊꯨꯝ ꯁꯨꯝ ꯇꯝꯃꯛꯄꯅꯦꯕ ꯑꯗꯒꯤꯗꯤ ꯁꯨꯝ ꯑꯃꯒꯤ ꯑꯃꯨꯛ ꯊꯧ ꯑꯃꯒꯤ ꯑꯃꯨꯛ ꯊꯧ ꯈꯨꯠꯂꯣꯏꯕ ꯐꯖꯅ ꯍꯩꯇ꯭ꯔꯤꯉꯩꯗ ꯑꯃꯝꯕ ꯈꯔ ꯑꯗꯨ ꯕꯥꯏꯛꯇꯨꯁꯨ ꯃꯣꯏꯒꯤ ꯕꯥꯏꯛꯇꯨ ꯈꯔꯒ ꯋꯥꯏꯔ ꯈꯔꯒ ꯁꯨꯝ ꯊꯧꯕꯤ ꯁꯥꯅ ꯑꯗꯨꯗꯒꯤ ꯈꯔ ꯂꯩꯔꯒ ꯗꯗꯥꯅ ꯕꯥꯏꯛ ꯑꯃ ꯂꯩꯕꯤꯔꯑꯦ
ꯑꯥ
ꯑꯗꯨꯗꯒꯤꯗꯤ ꯕꯥꯏꯛ ꯊꯧꯕꯗꯣ ꯈꯨꯠꯂꯣꯏꯗꯤ ꯈꯨꯠꯂꯣꯏꯗ꯭ꯔꯤꯕꯀꯣ ꯑꯍꯥꯟꯕ ꯊꯧꯕꯗꯗꯤ ꯐꯖꯅ ꯑꯗꯩꯩ ꯁꯨꯝ ꯊꯧꯔꯛꯄꯗꯩꯩꯗꯤ ꯈꯨꯠꯂꯣꯏꯔꯦ ꯑꯗꯨ ꯃ ꯃꯇꯨꯡꯗ ꯑꯩ ꯒꯥꯔꯤ ꯑꯆꯧꯕꯁꯦ ꯏꯃꯥꯟꯅꯕꯒꯤ ꯊꯧꯕ ꯑꯉꯥꯡꯒꯤ ꯈꯔ ꯊꯧꯕ
ꯑꯥ
ꯑꯗꯒꯤ ꯍꯩꯒꯤꯕꯅꯦ
ꯑꯣ ꯑꯗꯨꯗꯤ ꯑꯩꯁꯨ ꯕꯥꯏꯛꯇꯤ ꯀꯕꯛ ꯀꯕꯛꯇꯤ ꯍꯩꯌꯦꯕꯀꯣ ꯑꯗꯣ ꯑꯩꯒꯤꯁꯤꯅ ꯑꯃꯨꯛ ꯏꯁꯥꯒꯤ ꯂꯩꯇꯕꯅꯤꯅ ꯊꯧꯗꯕ ꯍꯥꯏꯗꯤ ꯃꯤꯒꯤ ꯊꯧꯔꯨꯕꯗꯨꯁꯨ ꯇꯝꯕ ꯉꯝꯗꯦ ꯑꯁꯣꯏ ꯑꯉꯥꯝ ꯌꯥꯎꯔꯗꯤ ꯁꯣꯛꯑꯗꯤꯅ ꯑꯩꯅ ꯊꯧꯅꯤꯡꯗꯕ ꯄꯩꯁꯥꯁꯨ ꯂꯩ ꯇꯦꯅ ꯑꯗꯨ ꯀꯕꯛ ꯀꯕꯛꯄꯨꯗꯤ ꯍꯩꯌꯦꯕꯀꯣ ꯑꯗꯨꯗ ꯒꯥꯔꯤ ꯑꯆꯧꯕꯁꯦ ꯁꯤꯁꯨ ꯇꯝꯅꯤꯡꯉꯛꯄ ꯍꯥꯏꯗꯤ ꯍꯧꯖꯤꯛꯇꯤ ꯒꯥꯔꯤ ꯊꯧꯕ ꯍꯩꯇ꯭ꯔꯒꯗꯤ ꯂꯥꯏꯐ ꯏꯁ꯭ꯀꯤꯜ ꯑꯃꯅꯤꯗꯅ ꯁꯤꯁꯨ
ꯃꯥꯅꯤ ꯃꯥꯅꯤ ꯍꯣ ꯇꯝꯖꯦ ꯒꯥꯔꯤ ꯑꯆꯧꯕ ꯑꯉꯥꯡꯒꯤ ꯈꯔ ꯃꯟꯙꯕ ꯂꯩꯕꯅꯦꯕꯀꯣ ꯑꯗꯨꯗ ꯍꯥꯟꯅ ꯄꯥꯏꯔꯒ ꯊꯥꯎ ꯈꯔ ꯍꯥꯜꯂꯦꯗꯅꯥ ꯑꯗꯒꯤ ꯁꯨꯝ ꯊꯧꯕ ꯇꯝꯕꯤꯒꯦ ꯁꯨꯃꯥꯏꯅ ꯊꯧ ꯁꯨꯃꯥꯏꯅ ꯊꯧꯑꯣꯗꯣ ꯑꯗꯣ ꯒꯥꯔꯤ ꯑꯥ ꯑꯍꯥꯟꯕꯗ ꯂꯝꯄꯥꯛꯇꯩ ꯍꯥꯟꯅ ꯊꯧꯕ ꯇꯝꯕꯀꯣ ꯂꯝꯄꯥꯛꯇꯒꯤ ꯒꯥꯔꯤꯁꯦ ꯇꯞꯅ ꯇꯞꯅ ꯇꯞꯅ ꯊꯧꯕ ꯍꯩꯔꯀꯥꯟꯗꯅꯦ ꯂꯝꯕꯤ ꯁꯣꯔꯣꯛ ꯃꯆꯥ ꯃꯆꯥ ꯂꯩꯔꯛ ꯂꯩꯗꯅꯥ ꯑꯗꯨꯗ ꯑꯃꯨꯛ ꯊꯧꯕ ꯑꯃꯨꯛ ꯇꯝꯃꯛꯄ ꯃꯃꯥꯏ ꯂꯩꯕ ꯈꯣꯠꯄ ꯀꯣ ꯑꯗꯒꯤ ꯇꯔꯅꯤꯡ ꯂꯩꯕ ꯈꯣꯠꯄ ꯀꯃꯥꯏꯅ ꯂꯩꯒꯅꯤ ꯀꯃꯥꯏꯅ ꯏꯁꯇꯥꯔꯤꯡꯗꯣ ꯑꯃꯨꯛ ꯂꯩ ꯊꯣꯔꯛꯀꯅꯤ ꯍꯥꯏꯕꯅꯆꯤꯡꯕꯗꯣ ꯑꯗꯨꯃꯨꯛ ꯇꯝꯕꯤꯕ
ꯑꯥ
ꯑꯗꯨꯗꯒꯤꯗꯤ ꯒꯥꯔꯤ ꯑꯆꯧꯕ ꯊꯧꯕꯁꯦ ꯃꯃꯥꯡ ꯊꯧꯕꯗꯤ ꯌꯥꯝ ꯂꯥꯏꯑꯦꯕꯀꯣ ꯍꯥꯏꯗꯤ ꯃꯤꯠꯅ ꯎꯕꯅꯤꯅ ꯃꯃꯥꯏ ꯂꯩꯊꯣꯛ ꯎꯔꯕꯅꯤꯅ
ꯑꯥ
ꯌꯥꯝ ꯂꯥꯏꯌꯦꯕ ꯃꯃꯥꯡ ꯊꯧꯕꯗꯤ
ꯍꯣꯏꯅꯦ
ꯀꯩꯅꯣ ꯇꯧꯕꯖꯤꯅꯦꯕ ꯃꯅꯤꯡ ꯍꯟꯕ ꯎꯝ ꯈꯔ ꯂꯨꯔꯤꯖꯦ ꯃꯅꯤꯡ ꯍꯟꯕꯗ ꯗꯤ ꯆꯀꯥꯖꯦ ꯀꯗꯥꯏꯗ ꯂꯩꯔꯤ ꯀꯗꯥꯏꯗ ꯆꯤꯟꯐꯥ ꯄꯨꯒꯅꯤ ꯍꯥꯏꯕꯖꯦ ꯑꯗꯨꯗꯒꯤꯗꯤ ꯃꯅꯤꯡ ꯍꯟꯕꯗ ꯌꯥꯝꯅ ꯃꯔꯨ ꯑꯣꯏꯔꯤꯖꯦ ꯑꯩꯈꯣꯏꯅ ꯁꯥꯏꯠ ꯒ꯭ꯂꯥꯁ ꯄꯥꯟꯗ꯭ꯔꯣ ꯃꯤꯡꯁꯦꯜ
ꯍꯣꯏ ꯄꯥꯜꯂꯤ ꯄꯥꯥꯜꯂꯤ ꯑꯥ
ꯑꯗꯨꯒꯤ ꯃꯤꯡꯁꯦꯜꯖꯤꯡꯖꯦ ꯐꯖꯅ ꯃꯃꯨꯠ ꯇꯥꯅ ꯌꯦꯡꯕꯃ ꯗꯔꯀꯥꯔ ꯇꯥꯏꯑꯕꯀꯣ
ꯑꯥ ꯑꯗꯨꯒ ꯑꯃ ꯑꯥ ꯍꯣꯏꯅꯦ ꯍꯥꯏꯔꯑꯣꯅꯦ ꯑꯩꯅ ꯍꯥꯏꯅꯤꯡꯉꯤꯖꯤꯅ ꯑꯃ ꯑ ꯁꯥꯏꯠ ꯒ꯭ꯂꯥꯁ ꯅꯠꯇꯕ ꯃꯃꯥꯡꯗ ꯌꯥꯎꯕꯗꯣ ꯑꯗꯨꯖꯨ ꯁꯤꯖꯤꯟꯅꯕ꯭ꯔꯕ
ꯑ ꯁꯤꯖꯤꯟꯅꯩꯕ ꯃꯃꯥꯡꯗ ꯌꯥꯎꯕꯗꯨꯅꯅꯦ ꯇꯨꯡꯗ ꯂꯩꯕ ꯄꯣꯠ ꯂꯩꯗꯅ
ꯑꯣ
ꯑꯗꯨꯗꯣ ꯀꯌꯥꯝ ꯅꯛꯁꯜꯂꯦꯅ ꯌꯦꯡꯕꯒꯤ
ꯑꯣ ꯍꯣꯏꯅꯦ ꯍꯨꯖꯤꯛ ꯍꯨꯖꯤꯛꯄꯨꯗꯤ ꯀꯩꯅꯣꯖꯨ ꯌꯥꯎꯅꯔꯕ ꯃꯥꯜꯂꯦ ꯀꯦꯃꯦꯔꯥꯖꯨ ꯌꯥꯎꯅꯔꯕ ꯃꯥꯜꯂꯦ ꯑꯗꯨ ꯑ
ꯌꯥꯎꯔꯦ ꯌꯥꯎꯔꯦ ꯍꯧꯖꯤꯛꯇꯤ ꯀꯦꯃꯦꯔꯥ ꯌꯥꯎꯔꯦ ꯆꯥꯎꯈꯠꯂꯛꯄꯒꯤ ꯑꯗꯣ ꯀꯦꯃꯦꯔꯥꯗ ꯌꯦꯡꯕꯖꯦ ꯒꯥꯔꯤꯗꯨꯅ ꯀꯩꯒꯨꯝꯕ ꯂꯩꯈꯣꯝ ꯅꯨꯡꯒꯣꯝ ꯄꯛꯁꯟꯒ꯭ꯔꯗꯤꯅꯦ ꯀꯦꯃꯦꯔꯥꯗ ꯌꯦꯕꯖꯦ ꯃꯌꯦꯛ ꯁꯦꯡꯕ ꯋꯥꯠꯂꯦꯕ
ꯑꯣ ꯍꯣ ꯍꯣ
ꯑꯗꯨꯗꯒꯤꯗꯤ ꯁꯥꯏꯠ ꯒ꯭ꯂꯥꯁꯇ ꯌꯦꯡꯕꯗꯨꯅ ꯍꯩꯅꯩꯑꯕꯀꯣ ꯑꯩꯈꯣꯏꯖꯨ ꯊꯧꯕꯖꯦ
ꯑꯥ
ꯑꯗꯨꯗ ꯑ ꯃꯃꯥꯡꯗ ꯈ꯭ꯋꯥꯏ ꯄꯥꯟꯕ ꯃꯤꯡꯁꯦꯜꯗꯨꯅ ꯃꯅꯤꯡꯒꯤ ꯀꯩ ꯀꯩ ꯄꯣꯠ ꯂꯩ ꯅ ꯍꯥꯏꯕꯗꯣ ꯌꯦꯡꯊꯣꯛꯄ
ꯑꯥ
ꯑꯗꯨꯒ ꯀꯩꯅꯣ ꯇꯧꯕꯖꯤꯅ ꯅꯥꯀꯜꯒꯤ ꯁꯥꯏꯠ ꯒ꯭ꯂꯥꯁ ꯁꯤꯡꯗꯨꯅꯅꯦ
ꯑꯥ
ꯃꯅꯤꯡ ꯍꯟꯕꯗ ꯅꯥꯛꯆꯦꯛ ꯂꯩꯇ꯭ꯔꯣ ꯒꯥꯔꯤꯗꯨꯒꯤ ꯑꯗꯨꯗꯣ ꯀꯌꯥꯝ ꯌꯥꯝꯅ ꯆꯪꯖꯜꯂꯤ ꯀꯌꯥꯝ ꯌꯥꯝꯅ ꯆꯠꯊꯣꯛꯑꯦ ꯍꯥꯏꯕꯅꯆꯤꯡꯕꯗꯣ ꯌꯦꯡꯉ ꯊꯧꯒꯗꯕ
ꯑꯗꯨꯅꯤꯅꯦ ꯑꯗꯩ ꯒ꯭ꯌꯔ ꯄꯥꯟꯕ ꯈꯣꯠꯄ ꯑꯗꯨ ꯃꯌꯥꯝꯗꯣ ꯑꯗꯨꯝ ꯀꯩꯁꯨ ꯂꯨꯗꯕ ꯅꯠꯇ꯭ꯔꯅꯦ
ꯒ꯭ꯌꯔ ꯄꯥꯟꯕꯗꯤ ꯀꯩꯁꯨ ꯂꯨꯗꯦꯗ ꯒꯥꯔꯤꯒꯤ ꯁ꯭ꯄꯤꯠꯇꯨꯒꯤ ꯃꯇꯨꯡ ꯏꯟꯅ ꯁꯤ ꯄꯥꯟꯒꯗ ꯅꯤ ꯁꯤꯅ ꯁꯤ ꯄꯥꯟꯒꯗꯕꯅꯤ ꯍꯥꯏꯕꯅ ꯆꯥꯡꯗꯣ ꯑꯗꯨ ꯇꯧꯕꯤꯕꯒꯤ ꯋꯥꯅꯤ
ꯑꯗꯨ ꯃꯥꯏꯀꯩ ꯂꯩꯗꯅ ꯃꯣꯏ ꯒ꯭ꯌꯔ ꯄꯥꯟꯕꯗꯣ ꯍꯥꯏꯗꯤ ꯈꯨꯠꯅ ꯁꯣꯝꯗ ꯑꯣꯏꯔꯣꯝꯗ ꯆꯤꯡꯕ ꯌꯦꯠꯂꯣꯝꯗ ꯆꯤꯡꯕ ꯒꯥꯏꯅ ꯂꯩꯒꯨꯝ ꯇꯧꯗꯥꯏꯅꯦ ꯊꯥꯏꯅꯒꯤ ꯒꯥꯔꯤꯗ ꯑꯥ
ꯕꯥꯏꯛꯇꯗꯤ ꯈꯣꯡꯅ ꯗꯛ ꯗꯛ ꯅꯦꯠꯊꯔꯒ ꯑꯗꯨꯝ ꯌꯥꯗꯦ ꯎꯝ ꯀ꯭ꯂꯁ ꯐꯥꯖꯜꯂꯒ ꯅꯦꯠ ꯌꯥꯔꯦꯗꯅꯀꯣ ꯑꯗꯨꯒ ꯕ ꯑꯃꯨꯛ ꯀꯥꯔꯒꯤꯗꯤꯅꯦ
ꯎꯝ
ꯑ ꯈ꯭ꯋꯥꯏ ꯌꯦꯠ ꯑꯣꯏꯒꯤ ꯀꯥꯆꯤꯟ ꯑꯞꯁꯦ ꯁꯤꯅ ꯒꯤ꯭ꯌꯥꯔ ꯋꯥꯟ ꯑꯣꯏ ꯑꯣꯏꯒꯤ ꯀꯥꯆꯤꯟ ꯗꯥꯎꯟꯁꯤꯅꯅꯦ ꯒ꯭ꯌꯥꯔ ꯇꯨ ꯑꯗ ꯑꯒ ꯃꯤꯗꯜ ꯊ꯭ꯔꯤꯗ ꯑꯃꯨꯛ ꯊꯝꯕꯁꯤꯅ ꯒ꯭ꯌꯥꯔ ꯊ꯭ꯔꯤ
ꯑꯥ
ꯆꯨꯝꯅ ꯑꯃꯨꯛ ꯆꯤꯡꯊꯔꯒ ꯃꯤꯗꯜ ꯐꯣꯔꯖꯤꯅ ꯒ꯭ꯌꯥꯔ ꯐꯥꯏꯞ
ꯑꯥ
ꯑꯗꯨꯒ ꯑꯥ ꯔꯥꯏꯠꯀꯤ ꯈ꯭ꯋꯥꯏ ꯑꯞ ꯀꯣꯅꯔꯖꯦ ꯁꯤꯖꯤꯅ ꯒ꯭ꯌꯥꯔ ꯐꯥꯏꯞ ꯂꯩꯒ꯭ꯔꯦꯗꯅ
ꯑꯥ
ꯒꯥ ꯔꯥꯏꯠꯀꯤ ꯈ꯭ꯋꯥꯏꯒꯤ ꯗꯥꯎꯟ ꯀꯣꯔꯅꯔꯖꯦ ꯁꯤꯗꯅ ꯃꯅꯤꯡ ꯍꯟꯕꯒꯤ ꯔꯤꯚ꯭ꯔꯁꯇꯣ
ꯔꯤꯚ꯭ꯔꯁꯇꯨꯅꯦꯕ
ꯑꯗꯨ ꯀ꯭ꯂꯁ ꯀꯩꯀꯥ ꯑꯗꯨꯒ ꯊꯥꯗꯣꯛꯄ ꯈꯣꯠꯇꯣꯛꯄ ꯇꯝꯃꯒ ꯑꯗꯨꯝ ꯇꯝ ꯇꯝꯅ ꯇꯝꯕ ꯌꯥꯅꯤꯅ
ꯌꯥꯅꯤ ꯌꯥꯅꯤ
ꯑꯣ ꯑꯗꯨ ꯅꯣꯡꯃ ꯁꯤꯒꯤ ꯂꯝꯄꯥꯛ ꯁ꯭ꯋꯥꯏꯗ ꯂꯩꯕꯗꯣ ꯑꯩꯈꯣꯏ ꯂꯩꯔꯛ ꯑꯩꯈꯣꯏ ꯀꯩꯅꯣꯗ ꯑꯃ ꯂꯩꯕꯗꯣ ꯌꯨꯅꯤꯕ‍꯭ꯔꯁꯤꯇꯤ ꯃꯅꯨꯡꯗ ꯂꯝꯄꯥꯛ ꯑꯃ ꯂꯩꯗꯥꯏꯅꯦ ꯑꯗꯨ ꯅꯨꯡꯉꯥꯏꯒꯗ꯭ꯔꯣ ꯑꯗꯨꯗꯤ ꯆꯩꯔꯛꯀꯗꯧ ꯃꯥꯜꯂꯦ
ꯑꯦ ꯆꯩꯗꯕꯅꯤ ꯅꯣꯡ ꯇꯥꯔꯗꯤ ꯊꯧꯖꯤꯜꯂꯣꯏꯁꯦꯕꯀꯣ ꯃꯔꯝꯗꯤ ꯂꯝꯄꯥꯛ ꯄꯦꯊꯕ ꯀꯨꯠꯊꯕ ꯂꯩꯗꯅ ꯑꯗꯨ ꯇꯧꯅꯤ ꯑꯗꯨ ꯁꯔꯨꯛꯄꯨꯗꯤ ꯋꯤꯟꯇꯔꯒꯤ ꯑꯩꯈꯣꯏꯒꯤ ꯋꯤꯟꯇꯔ ꯕ꯭ꯔꯦꯛ ꯊꯥꯈ꯭ꯔꯥ ꯃꯇꯨꯡꯗ ꯂꯝꯄꯥꯛꯁꯨ ꯀꯪꯕ ꯃꯇꯝꯗꯣ ꯑꯗꯨꯗ ꯑꯣꯏꯅ ꯐꯖꯅ ꯊꯧꯖꯦꯕ
ꯍꯣꯏ ꯃꯤꯖꯨ ꯌꯥꯝ ꯂꯩꯅꯗꯕ ꯃꯇꯝ ꯁꯥꯟꯅ ꯈꯣꯠꯅꯕ ꯀꯌꯥ ꯇꯧꯅꯗꯕ ꯃꯇꯝꯗꯣ
ꯍꯣꯏ ꯑꯗꯨꯒ ꯑꯗꯨ ꯂꯝꯄꯥꯛꯇꯨꯗꯩ ꯇꯞꯅ ꯇꯞꯅ ꯇꯞꯅ ꯊꯧꯕ ꯍꯩꯔꯗꯤꯅꯦ
ꯑꯥ
ꯌꯨꯅꯤꯕ꯭ꯔꯁꯤꯇꯤꯒꯤ ꯏꯁꯇ꯭ꯔꯤꯠꯇꯣ ꯒ‌ꯣꯠꯂꯥꯏ ꯂꯩꯗꯅ ꯑꯗꯨꯒꯨꯝꯕꯗ ꯑꯥ ꯑꯗꯨꯒꯨꯝꯕꯗꯨ ꯇꯞꯅ ꯇꯞꯅ ꯊꯧꯕ ꯇꯝꯕ
ꯑꯥ
ꯑꯗꯨꯀꯥꯟꯗ ꯑꯗꯨꯝ ꯍꯩꯅꯤꯗ ꯀꯩꯁꯨ ꯌꯥꯝ ꯂꯨꯗꯕꯅꯤꯗ ꯁꯥꯏꯀꯜ ꯊꯧꯕꯅ ꯍꯦꯟꯅ ꯂꯨꯕꯅꯦ
ꯑꯥ ꯊꯕꯛ ꯑꯩꯍ ꯁꯥꯏꯀꯜ ꯊꯧꯕ ꯇꯝꯕ ꯍꯥꯏꯔꯒ ꯑꯉꯥꯡ ꯑꯣꯏꯔꯤꯀꯥꯟꯗ ꯁꯥꯏꯀꯜ ꯊꯧꯕ ꯇꯝꯅꯕ ꯍꯣꯠꯅꯕꯗ ꯀꯌꯥ ꯋꯥꯈ꯭ꯔꯦ ꯑꯁ ꯑꯍꯟꯒꯩꯅ ꯑꯥ ꯀꯤ
ꯊꯧꯕ ꯍꯥꯟꯅ ꯇꯝꯃꯦ
ꯑꯥꯍ ꯃꯆꯥ ꯕꯤ ꯑꯦꯝ ꯑꯦꯁ ꯇꯧꯅ ꯇꯧꯕ ꯃꯆꯥ ꯑꯃ ꯂꯩꯔꯝꯃꯦ ꯑꯩꯈꯣꯏ ꯏꯕꯥꯏꯒꯤ
ꯑꯥ
ꯍꯥꯏꯗꯤ ꯑꯗꯨꯗꯒꯤ ꯊꯧꯕ ꯇꯝꯃꯦꯕ ꯑꯆꯧꯕꯗꯒꯤ ꯍꯥꯟ ꯇꯝꯃꯛꯇꯦꯕ ꯀꯣ ꯑꯩꯗꯤ ꯑꯗꯨ ꯁꯨꯡꯍꯩ ꯍꯩꯇꯕ ꯑꯗꯨꯗꯩ ꯏꯕꯥꯏꯖꯤꯅ ꯅꯣꯡꯃ ꯀꯃꯥꯏꯅ ꯇꯧꯒꯦꯗ꯫ ꯑꯉꯝꯕ ꯑꯃ ꯂꯩꯌꯦ ꯑꯩꯈꯣꯏ ꯑꯗꯨ꯭ꯋꯥꯏꯗ꯫ ꯑꯗꯨ ꯃꯥꯅ ꯄꯨꯔꯦ ꯁꯤꯗ ꯐꯝꯃꯨꯁꯦ ꯇꯧꯔꯒ ꯑꯗꯨꯒ ꯃꯥꯅ꯫ ꯉꯥꯛꯄꯤꯗꯣꯏꯅꯦ ꯈꯣꯠꯇꯣꯏꯅꯦꯅ ꯑꯩꯉꯣꯟꯗ ꯈꯗ꯭ꯔꯛ ꯇꯧꯔꯝꯃꯦꯕꯀꯣ ꯑꯗꯨꯒ ꯏꯟꯙꯔꯛ ꯄ ꯍꯥꯏꯇꯥꯔꯦ ꯃꯥꯅ ꯍꯥꯏꯗꯤ ꯑꯗꯨ ꯗꯥꯛ ꯊꯧꯙꯔꯦ ꯑꯩꯗꯣ ꯄꯥꯈꯠꯄꯣꯏ ꯀꯩꯕꯣꯏ ꯇꯧꯔꯦꯗꯅ ꯑꯗꯨꯒ ꯇꯞ ꯇꯞꯅ ꯉꯝꯅꯕꯕꯨꯗꯤ ꯑꯗꯨꯝ ꯊꯧꯒ꯭ꯔꯦ ꯂꯣꯡꯒꯤꯕ꯭ꯔꯥ ꯀꯩꯅꯣꯝꯗꯤ ꯇꯧꯗꯤ ꯇꯧꯒꯤꯕꯅꯦꯕ꯫ ꯉꯥꯏꯍꯥꯛ ꯀꯩꯅꯣ ꯂꯣꯏꯔꯝꯗꯥꯏ ꯑꯗꯨꯋꯥꯏꯗꯨꯗꯀꯣ꯫
ꯎꯝ꯫
ꯑꯗꯩ ꯇꯞ ꯇꯞꯅ ꯁꯨꯝ ꯀꯤꯗꯕꯕꯨꯗꯤ ꯍꯧꯔꯛꯑꯦ ꯅꯪ ꯀꯃꯥꯏꯅ ꯇꯝꯃꯛꯒꯦ ꯁꯥꯏꯀꯜ ꯊꯧꯕꯁꯦ꯫
ꯑꯁ ꯑꯩꯒꯤꯗꯤ ꯁꯥꯏꯀꯜ ꯑꯆꯧꯕꯗꯩ ꯊꯧꯕ ꯍꯧꯔꯑꯕꯀꯣ ꯃꯇꯝꯗꯨꯗꯗꯤ꯫ ꯚꯤꯃꯦꯁ ꯀꯩꯀꯥ ꯊꯣꯛꯇꯦꯕ ꯑꯩꯈꯣꯏ ꯅꯨꯄꯥ ꯁꯥꯏꯀꯜ ꯍꯥꯏꯕ꯭ꯔꯥ ꯀꯩꯅꯣ ꯕꯥꯔ ꯌꯥꯎꯕꯤꯗꯣ꯫
ꯍꯝꯕꯔ ꯁꯥꯏꯀꯜꯗꯣ ꯑꯣ꯫
ꯅꯠꯇꯦ ꯍꯝꯕꯔꯅ ꯑꯃꯨꯛ ꯆꯥꯎꯈ꯭ꯔꯦꯗꯅ꯫
ꯑꯥ ꯈꯪꯉꯦ ꯈꯪꯉꯦ ꯕꯥꯔ ꯌꯥꯎꯕꯤ ꯃꯌꯥꯏꯗ ꯀꯩꯅꯣ ꯇꯧꯕꯤꯗꯨꯅꯤꯅꯦ ꯅꯪ ꯍꯥꯏꯁꯤ ꯅꯠꯇ꯭ꯔꯥ꯫
ꯍꯤꯔꯣꯗꯒ ꯌꯥꯝ ꯊꯣꯛꯑꯝꯕꯗꯣꯍꯦ꯫
ꯑꯥ ꯈꯪꯉꯦ ꯈꯪꯉꯦ꯫
ꯑꯗꯨꯒꯤ ꯕꯥꯔ ꯌꯥꯎꯋꯗꯣ ꯑꯗꯨꯗꯣ ꯄꯤꯕꯅꯤꯅ ꯑꯥ ꯃꯊꯛ ꯀꯥꯔꯒꯗꯤ ꯂꯥꯝ
ꯃꯔꯛꯇ ꯂꯤꯠꯁꯜꯂ ꯊꯧꯕꯗꯣ꯫
ꯑ ꯑꯩꯗꯩꯩ ꯈꯔ ꯈꯔ ꯈꯔ ꯁꯨꯝ ꯏꯜꯂꯝꯕꯗꯒꯤꯅꯦ
ꯑꯥ꯫
ꯃꯃꯥꯡꯁꯤꯗ ꯈꯔ ꯈꯔ ꯀ ꯀꯛ ꯀꯛ ꯇꯧꯕ ꯍꯧꯔꯛꯑꯦꯕꯀꯣ꯫
ꯑꯥ꯫
ꯈꯣꯡ ꯊꯥꯡꯒꯠꯄꯗꯤ ꯉꯝꯃꯝꯗꯦꯕ ꯑꯍꯥꯟꯕꯗꯗꯤ ꯑꯗꯨꯗꯒꯤꯗꯤ ꯁꯨꯝ ꯁꯨꯝ ꯉꯝꯈꯠꯂꯑꯦ꯫ ꯁꯨꯝ ꯁꯨꯝ ꯊꯧꯔꯕꯗꯤ ꯑꯗꯨ ꯂꯝꯕꯤꯒꯤ ꯀꯩꯅꯣꯁꯤꯗ ꯂꯩꯔꯛꯁꯤꯗꯅꯦ ꯈꯊꯨꯝꯗ ꯅꯣꯡꯃ ꯑꯩꯈꯣꯏꯒꯤ ꯃꯅꯤꯡ ꯂꯩꯔꯛꯁꯦ꯫ ꯃꯁꯤ ꯁꯥꯏ ꯊꯕꯛ ꯊꯧꯕꯗꯤ ꯑꯗꯨꯝ ꯀꯥꯔꯁꯦꯕꯨꯗꯤ ꯍꯩꯔꯡ ꯃꯁꯤ ꯑꯝꯇꯪ ꯉꯁꯤ ꯊꯧꯒꯦꯗꯅ꯫ ꯂꯣꯡꯕꯁꯨ ꯃꯃꯥꯡꯗ ꯐꯌꯥꯝ ꯌꯥꯎꯕ꯭ꯔꯥ ꯃꯤ ꯁꯥꯏꯀꯜ ꯊꯧꯕ ꯇꯝꯕꯗ꯫
ꯑꯣ ꯑꯣꯁ꯫
ꯑꯗꯨꯃꯥꯏ ꯇꯧꯔꯒ ꯀꯥꯔꯛꯁꯤꯗ ꯆꯞꯄꯒ꯫
ꯑꯥ꯫
ꯑꯗꯨꯗꯒꯤ ꯑꯍꯥꯟꯕ ꯍꯩꯔꯦ꯫
ꯑꯥ ꯑꯩꯁꯨ ꯌꯥꯝ ꯊꯧꯔꯛꯑꯦ ꯃꯆꯥꯗꯤ ꯂꯩꯇꯦꯕ ꯑꯩꯒꯤꯗꯤꯀꯣ꯫ ꯑꯗꯨꯒ ꯏꯃꯥꯒꯤ ꯑꯆꯧꯕ ꯑꯃꯗꯤ ꯂꯩꯔꯝꯃꯦꯕ ꯍꯥꯏꯗꯤ ꯃꯌꯥꯏꯗꯤ ꯌꯥꯎꯗꯕꯤ ꯅꯨ ꯄꯤꯅ ꯊꯧꯅꯕ ꯑꯀꯨꯠꯄꯗꯣ꯫ ꯑꯗꯨꯗꯨꯗ ꯑꯁ ꯃꯥꯟꯅꯗꯦꯗꯅ ꯃꯆꯥꯒꯗꯤ ꯑꯃꯨꯛ ꯑꯆꯧꯕꯗꯨꯁꯨ ꯑꯃꯨꯛ꫰꫰ ꯇꯝꯅꯕ ꯍꯣꯠꯅꯕꯗ ꯑꯗꯨꯗꯩꯗꯤ ꯁꯥꯕꯜ ꯂꯥꯑꯝꯕ ꯐꯪꯗ꯭ꯔꯤꯉꯩꯗꯗꯤ ꯑꯗꯨꯝ ꯍꯥꯏꯗꯤ ꯆꯦꯟ ꯆꯦꯜꯂꯒ ꯀꯥꯈꯠꯂꯒ ꯇꯧꯕꯗꯣ ꯑꯗꯨ ꯇꯧꯔ ꯑꯩꯅ ꯈꯪꯗꯗꯅ ꯀꯃꯥꯏꯅ ꯇꯧꯒꯦ ꯁꯛꯇꯪ ꯀꯕꯛ ꯀꯕꯛ ꯊꯧ ꯍꯩꯔꯛꯄꯩꯁꯤꯗ꯫ ꯃꯤꯅ ꯈꯨꯠ ꯌꯥꯝ ꯊꯥꯗꯣꯛꯑ ꯊꯧꯅꯩꯅ ꯑꯩꯗꯤ ꯈꯪꯗ꯭ꯔꯕ ꯑꯗꯨꯒꯗꯤ ꯈꯨꯠ ꯊꯥꯗꯣꯛꯄꯁꯦ ꯁꯥꯕꯜꯐꯝꯗꯗꯤ ꯌꯥꯗꯦꯗꯅ ꯑꯗꯨꯗ ꯑꯩ ꯁꯥꯕꯜꯗꯨ ꯐꯝꯗꯕꯤꯌꯦ ꯈꯨꯠ ꯊꯥꯗꯣꯛꯑꯦ ꯑꯩꯁꯦ ꯀꯌꯥꯝꯅ ꯁꯤꯡꯒꯦꯗꯣ ꯑꯗꯨꯗꯩꯗꯤ ꯑꯩꯗꯣ ꯈꯨꯠꯇꯨ ꯌꯩꯁꯜꯂꯦꯗꯅ ꯕꯥꯔꯗꯨꯗ ꯑꯗꯨꯗꯩꯗꯤ ꯊꯕꯥꯛ ꯑꯣꯏ ꯀꯩ ꯑꯣꯏ ꯍꯥꯏꯐꯦꯠ ꯏꯜꯂꯒ ꯈꯣꯡꯕꯥꯟꯗ ꯂꯣꯡꯁꯤꯟꯕꯅꯦꯃꯤ ꯁꯥꯏꯀꯜꯁꯤꯅ ꯑꯥ ꯃꯊꯛꯇ ꯌꯨꯡꯉꯒ ꯈꯣꯡꯕꯥꯟꯗꯨꯁꯨ ꯀꯌꯥꯝ ꯂꯨꯒꯦꯗ ꯂꯨꯏꯌꯦꯅꯦ ꯑꯩꯈꯣꯏ ꯂꯩꯀꯥꯏꯗ ꯂꯩꯕ ꯈꯣꯡꯕꯥꯟꯗꯣ
ꯑꯥ
ꯑꯗꯨꯗꯩ ꯑꯩꯅ ꯑꯁ ꯁꯤꯗꯤ